ꯍꯦꯜꯂꯣ
ꯇꯥꯔꯕꯣ
ꯇꯥꯏ ꯇꯥꯏ
ꯑꯣ ꯉꯁꯤꯁꯤꯕꯨ ꯄꯨꯡ ꯀꯌꯥꯗ ꯍꯧꯒꯠꯄꯤꯒꯦ ꯀꯃꯥꯏꯅ ꯇꯧꯒꯦ
ꯍꯥꯥ
ꯅꯅꯥꯗꯣ ꯅꯅꯥꯗꯣ ꯊꯥꯡꯖꯜꯂꯣ ꯑꯆꯣꯏ ꯑꯄꯥ ꯌꯦꯡꯉꯅꯨꯀꯣ ꯋꯥꯔꯤꯗꯨ ꯁꯥꯟꯅꯔꯒꯦ ꯍꯥꯏꯔꯗꯤ ꯐꯖꯅ ꯑꯗꯨꯝ ꯁꯥꯟꯅꯧ ꯄꯨꯡ ꯀꯌꯥꯗ ꯍꯧꯒꯠꯀꯦ ꯍꯥꯏꯕ ꯉꯁꯤꯁꯦ
ꯇꯨ ꯀꯤꯅꯦ
ꯑꯣ ꯑꯗꯨꯗꯤ ꯑꯩꯅ ꯉꯔꯥꯡ ꯅꯥꯀꯣꯡ ꯁꯦꯡꯗꯣꯛꯅꯕꯗꯣ ꯈꯔ ꯁꯦꯡꯗꯣꯛꯑꯣ ꯍꯥꯏꯕꯗꯣ ꯁꯦꯡꯗꯣꯛꯄ ꯀꯥꯎꯔꯝꯗꯧ ꯃꯥꯜꯂꯦ ꯍꯌꯦꯡꯗꯤ ꯑꯩꯅ ꯈꯔ ꯄꯨꯕꯤꯔꯛꯄ ꯇꯥꯔꯦ ꯑꯗꯨꯒ ꯁꯦꯡꯗꯣꯛꯍꯜꯂꯒꯦ ꯄꯨꯡ ꯀꯌꯥꯗ ꯍꯧꯒꯠꯀꯦ ꯉꯁꯤꯁꯤꯕꯨ ꯀꯩꯗꯧꯔꯒꯦ ꯑꯃꯨꯛ ꯇꯥꯗ꯭ꯔꯕꯣ
ꯇꯥꯏ ꯇꯥꯏ ꯅꯪ ꯅꯪ ꯐꯣꯟꯅꯔ ꯈꯪꯗꯦ ꯑꯩ ꯐꯣꯟꯅꯔ ꯈꯪꯗꯦ ꯑꯅꯤꯗꯤ ꯌꯥꯝ ꯇꯧꯔꯦ
ꯍꯣꯏꯅꯦ ꯑꯗꯨ ꯇꯥꯔꯗꯤ ꯇꯥꯔꯕ꯭ꯔ ꯍꯪꯕꯅ ꯇꯥꯏ ꯍꯥꯏ ꯍꯪꯉꯤꯕ ꯀꯣꯏꯁꯟꯗꯨꯅ ꯑꯃꯨꯛ ꯈꯨꯝꯗꯦ ꯇꯥꯔꯗꯤ ꯑꯗꯨꯝ ꯈꯨꯝꯃꯛꯄ ꯌꯥꯗ꯭ꯔꯣ ꯅꯪꯕꯨ ꯄꯤꯛꯀꯦꯔꯥ ꯄꯤꯛꯑꯣꯏꯒꯦꯔꯥ
ꯌꯥꯝꯅ ꯄꯤꯛꯅ ꯇꯥꯕꯩꯅꯦꯕ ꯑꯗꯣ ꯍꯥꯏꯔꯣ
ꯑꯩ ꯉꯁꯥꯏꯗꯒꯤ ꯍꯥꯏꯔꯤꯌꯦ ꯑꯗꯨꯝ ꯅꯪꯉꯣꯟꯗ ꯅꯪ ꯑꯁ ꯅꯪ ꯐꯤꯔꯛ ꯍꯦꯛꯇ ꯇꯥꯏꯌꯦ ꯅꯪꯁꯦ ꯐꯥꯔꯛ ꯍꯦꯛꯇ ꯐꯨꯔꯛꯏꯗ ꯁꯨꯃꯥꯏꯅ ꯍꯦꯛ ꯀꯩꯅꯣ ꯇꯧ ꯍꯧꯔꯛꯑꯗꯤ
ꯑꯣ ꯑꯩꯗꯤ ꯆꯥꯒꯦ ꯇꯧꯔꯤꯗ ꯑꯩꯗꯤ ꯀꯩꯅꯣ ꯁꯤꯡꯍꯔꯥꯒꯥ ꯑꯗꯩ ꯇꯟꯖꯝ ꯇꯟꯖꯝ ꯈꯤꯇꯪ ꯂꯩꯔꯝꯃꯦ ꯁꯤꯡꯍꯔꯥꯗꯨꯁꯨ ꯂꯩꯔꯒ ꯆꯥꯒꯦ ꯇꯧꯔꯤ
ꯄꯨꯈꯠꯂꯒ ꯆꯥꯗꯣꯏꯔꯥ ꯅꯠꯇ꯭ꯔꯒ ꯍꯣꯇꯦꯜ ꯆꯥꯎꯗꯣꯏꯔꯣ ꯀꯩꯅꯣ
ꯁꯤꯗꯑꯣꯏ ꯆꯥꯅꯤ
ꯅꯃꯥꯟꯅꯕ ꯑꯉꯥꯡꯗꯁꯨ ꯈꯔ ꯈꯔ ꯄꯤꯖꯕꯤꯌꯨ ꯅꯥꯊꯟꯇ ꯄꯨꯨꯡꯆꯥꯥ ꯆꯥꯒꯅꯨ ꯃꯤꯅ ꯊꯕꯛꯇꯣ ꯑꯗꯨꯝ ꯆꯠꯃꯤꯟꯅꯕ ꯈꯣꯠꯄ ꯇꯧꯔꯤꯗꯣ ꯅꯪ ꯊꯕꯛ ꯅꯪ ꯅꯅꯥꯗꯣ ꯑꯃꯇ ꯍꯥꯟꯅꯗꯤ ꯁꯦꯡꯗꯣꯛꯇꯕꯗꯤ ꯌꯥꯔꯔꯣꯏ ꯅꯠꯇ꯭ꯔꯒ ꯈꯤꯇꯪ ꯂꯩꯈꯠꯂꯣ ꯑꯗꯨꯒꯅꯦ ꯇꯥꯔꯣ
ꯌꯥꯝꯅ ꯄꯤꯛ ꯌꯥꯝꯅ ꯄꯤꯛꯅ ꯇꯥꯏꯌꯦꯕ
ꯀꯌꯥꯝ ꯌꯥꯝ ꯄꯤꯛꯑꯖꯥꯠꯅꯣꯅꯦ ꯅꯪ ꯉꯥꯡ ꯅꯪ ꯉꯥꯡꯕꯁꯤꯗꯤ ꯀꯩꯁꯨ ꯄꯤꯛꯇꯕ ꯑꯩꯉꯣꯟꯗꯗꯤ ꯑꯗꯨꯅ ꯅꯍꯥꯟꯈꯩꯁꯨ ꯀꯩꯁꯨ ꯄꯤꯛꯇꯦ ꯅꯪꯅ ꯉꯁꯤ ꯈꯪꯄꯤꯛ ꯄꯤꯛꯁꯤꯟꯒꯩꯁꯤ ꯀꯃꯥꯏꯟ ꯇꯧꯔꯤꯅꯣ ꯍꯥꯏꯕꯅꯤꯗ
ꯑꯗꯨꯕꯨ ꯅꯪ ꯆꯠꯂꯕ꯭ꯔ ꯆꯠꯇꯣꯏꯔꯣ ꯀꯃꯥꯏꯟ ꯇꯧꯒꯦ
ꯅꯪ ꯍꯧꯖꯤꯛ ꯂꯥꯞꯊꯣꯛꯈ꯭ꯔꯦꯕ ꯃꯥꯜꯂꯦ ꯅꯪ ꯈꯣꯟꯖꯦꯜꯗꯣ ꯑꯃꯨꯛ ꯄꯤꯛꯊꯈ꯭ꯔꯦ
ꯂꯥꯛꯊꯣꯛ ꯂꯥꯞꯊꯣꯛꯇꯦ ꯂꯥꯞꯈꯣꯛꯇꯦ
ꯑꯥ ꯍꯧꯖꯤꯛ ꯍꯧꯖꯤꯛꯇꯤ ꯌꯥꯔꯛꯑꯦ ꯂꯥꯞꯊꯣꯛꯇꯦ ꯂꯥꯞꯊꯣꯛꯇꯦ ꯍꯥꯏꯔꯛꯄꯗꯣ ꯑꯗꯨꯗꯤ ꯑꯃꯨꯛ ꯅꯛꯁꯜꯂꯛꯑꯦ ꯑꯗꯨꯗꯤ ꯌꯥꯔꯦ ꯅꯪ ꯅꯦꯅꯥ ꯇꯥꯅ ꯑꯝꯇ ꯂꯩꯌꯣ ꯅꯁꯥꯗꯣ ꯍꯥꯟꯅ ꯍꯥꯏꯕꯗꯤ ꯊꯕꯛ ꯑꯇꯣꯞꯄ ꯇꯧꯗꯕꯤꯗꯅꯦ ꯉꯥꯛꯇ ꯇꯪ ꯐꯝꯒꯦꯔꯥ ꯂꯦꯞꯀꯦꯔꯥ ꯁꯥꯟꯅꯔꯤꯁꯤꯗꯅꯦ ꯃꯥꯏ ꯈꯤꯇꯪ ꯑꯣꯟꯁꯤꯜꯂꯒ ꯂꯩꯌꯣ ꯑꯇꯣꯞꯄ ꯊꯕꯛ ꯑꯃ ꯇꯧꯕꯅꯣ ꯅꯪ ꯑꯥ ꯀꯩꯅꯣꯝꯃ ꯀꯩꯅꯣꯝꯃ ꯇꯧꯕ ꯃꯥꯜꯂꯦ ꯑꯗꯨꯅꯅꯦ ꯐꯖꯅ ꯋꯥꯔꯤ ꯁꯥꯟꯅꯕꯗ ꯐꯣꯀꯁ ꯄꯤꯕ ꯉꯝꯗ꯭ꯔꯤꯗꯣ ꯅꯪꯅ
ꯀꯩꯝ ꯇꯧꯗꯦꯀꯣ ꯅꯤꯌꯣꯝꯒꯤ ꯋꯥꯡꯃꯗꯅꯦ ꯑꯩꯅ ꯍꯧꯖꯤꯛ ꯂꯥꯏꯕꯤ ꯃꯅꯨꯡꯗ ꯐꯝꯃꯒ ꯋꯥꯔꯤ ꯁꯥꯟꯅꯔꯤꯁꯤ ꯃꯄꯥꯟꯗ ꯋꯥꯔꯤ ꯁꯥꯟꯅꯔꯗꯤ ꯀꯩꯅꯣ ꯅꯪꯁꯨ ꯊꯥꯕꯝ ꯈꯪꯉꯔꯣꯏ ꯒꯥꯔꯤꯁꯨ ꯌꯥꯝ ꯆꯠꯂꯤ ꯅꯨꯡꯉꯥꯏꯇꯗ ꯈꯣꯟꯖꯦꯜꯗꯣ ꯃꯌꯥꯝ ꯊꯣꯛꯅꯤ ꯈꯣꯠꯅꯤ ꯍꯥꯏꯕꯗ ꯃꯅꯨꯡꯗ ꯐꯝꯃꯒꯅꯦ ꯑꯩꯅ ꯋꯥꯔꯤ ꯁꯥꯅꯩꯁꯤ ꯁꯤꯗꯕꯥꯎꯃꯩ ꯇꯥꯗꯦꯕ ꯑꯩ ꯁꯦꯡꯅ ꯌꯥꯝ ꯄꯤꯛꯅ ꯇꯥꯏꯑꯕ ꯑꯗꯨ ꯍꯥꯏꯔꯣꯑꯣꯅꯦ ꯅꯪ ꯑꯇꯥꯥꯕꯅ ꯑꯗꯨꯝ ꯀꯩꯅꯣ ꯇꯧꯔꯁꯤꯅꯦ
ꯑꯗꯨ ꯅꯪ ꯀꯩꯅꯣ ꯑꯥ ꯑꯥ ꯀꯩꯅꯣ ꯅꯊꯟꯗꯔꯣ ꯂꯩꯁꯤꯕꯣ ꯃꯤ ꯑꯇꯣꯞꯄ ꯂꯥꯛꯑꯕ꯭ꯔꯣ ꯀꯃꯥꯏꯅ ꯇꯧꯔꯤꯅꯣ
ꯃꯤ ꯑꯥꯏ ꯑꯩꯈꯣꯏ ꯏꯃꯥꯅ ꯑꯃꯈꯛꯛꯇꯤ ꯂꯥꯛꯑꯦ ꯑꯇꯩ ꯑꯩ ꯈꯤꯇꯪ ꯁꯥꯝꯕꯛꯏ ꯈꯤꯇꯪ ꯄꯥꯎ ꯂꯧꯗ ꯀꯨꯏꯔꯦ ꯀꯥꯏ ꯂꯩ ꯈꯣꯠꯂꯤ
ꯑꯗꯣ ꯑꯩꯅ ꯍꯥꯏꯕꯗꯤ ꯅꯪ ꯂꯥꯏꯕ꯭ꯔꯦꯔꯤ ꯃꯅꯨꯡꯗꯨꯗ ꯃꯤ ꯂꯥꯛꯑꯒ ꯅꯪꯅ ꯋꯥꯔꯤ ꯁꯥꯟꯅꯁꯤꯟꯕꯗꯣ ꯃꯣꯏ ꯅꯨꯡꯉꯥꯏꯒꯗ꯭ꯔꯥ ꯍꯥꯏꯕꯅꯤꯗ ꯃꯥꯗꯣ
ꯑꯗꯨꯗꯤ ꯏꯕꯥꯅꯤ ꯈꯛꯇ ꯑꯣꯏꯕꯅꯤꯅ ꯀꯩꯝꯇꯗꯤ ꯀꯩꯅꯣ ꯇꯧꯔ ꯉꯍꯥꯛꯇꯪ ꯂꯩꯔꯒ ꯑꯗꯨꯝ ꯀꯩꯅꯣ ꯇꯧꯒꯗ꯭ꯔꯅꯤꯗ ꯀꯩꯝꯇ ꯍꯧꯕꯗ ꯉꯥꯏꯔꯤꯃꯦꯅ ꯃꯤꯗꯣ ꯂꯥꯛꯇ꯭ꯔꯤꯃꯅ ꯊꯣꯛ ꯇꯧꯔꯒꯦ ꯍꯥꯏꯗꯣ ꯃꯄꯥꯟꯗꯗꯤ ꯌꯥꯔꯣꯏꯕ ꯃꯄꯥꯥꯟꯗꯗꯤ ꯅꯪꯁꯨ ꯇꯥꯐꯝ ꯈꯪꯉꯣꯏꯕ ꯑꯩ ꯑꯩ ꯁꯤꯐꯥꯎꯃꯩ ꯇꯥꯗꯦ ꯉꯁꯤ ꯀꯩ ꯇꯧꯕꯩꯅꯣ ꯈꯪꯗꯦ
ꯑꯗꯨꯗꯤ ꯅꯪ ꯕ꯭ꯔꯦꯛ ꯐꯥꯁꯇꯤ ꯍꯧꯖꯤꯛ ꯂꯩꯔꯨꯔꯕꯣ ꯅꯠꯇ꯭ꯔꯒ ꯂꯩꯕ ꯆꯠꯇꯣꯏꯔꯣ ꯀꯃꯥꯏꯅ ꯇꯧꯕꯅꯣ
ꯑꯩ ꯕ꯭ꯔꯦꯛ ꯐꯥꯁꯇꯤ ꯀꯩꯅꯣ ꯑꯣꯏꯅ ꯁꯤꯡꯉꯥꯔꯒ ꯇꯟꯒ ꯑꯣꯏꯅ ꯍꯧꯖꯤꯛ ꯑꯗꯒꯤ ꯕ꯭ꯂꯦꯛ ꯀꯣꯐꯤ ꯑꯃ ꯁꯦꯝꯃꯦ ꯏꯁꯤꯡ ꯑꯁꯥꯕ ꯉꯁꯥꯏ ꯁꯦꯝꯃꯨꯕꯅꯤ ꯑꯗꯣꯒ ꯍꯧꯇ ꯀꯩꯅꯣ ꯆꯥꯒꯦ ꯇꯧꯕꯗꯨꯗ
ꯑꯗꯨꯗꯤ ꯂꯩꯔꯒ ꯂꯥꯛꯑꯕꯅꯦꯕꯀꯣ ꯅꯪꯅ ꯍꯥꯏꯁꯦ ꯕ꯭ꯔꯦꯛ ꯐꯥꯁꯁꯦꯀꯣ ꯑꯗꯨ ꯅꯣꯏ ꯅꯃꯥꯟꯅꯕ ꯑꯉꯥꯡꯗꯨꯁꯨ ꯈꯔ ꯈꯔ ꯆꯥꯃꯤꯟꯅꯕ ꯌꯥꯗ꯭ꯔꯣ ꯅꯪꯒꯤ ꯊꯕꯛ ꯑꯃ ꯑꯃ ꯁꯨꯝ ꯆꯠꯊꯣꯛ ꯆꯣꯠꯁꯤꯟ ꯇꯧꯃꯤꯟꯅꯔꯤꯕꯅꯤꯅ
ꯃꯥꯗꯤ ꯂꯥꯛꯇꯦꯅꯦ ꯉꯔꯥꯡꯁꯨ ꯑꯗꯨꯝ ꯀꯩꯅꯣ ꯇꯧꯋꯤꯅꯦ ꯑꯗꯨꯒꯤꯗꯤ ꯑꯦ ꯑꯗꯨꯒꯤꯗꯤ ꯍꯥꯏꯔꯛꯇ꯭ꯔꯁꯨ ꯆꯥꯕꯩ ꯊꯛꯄꯩ ꯋꯥꯔꯤꯁꯤꯗꯤ ꯏꯕꯥꯅꯤ ꯑꯗꯨꯝ ꯅꯪꯅꯁꯨ ꯍꯦꯟꯅꯪ ꯈꯪꯉ ꯂꯩꯔꯗꯣꯏꯅꯤ ꯅꯪ ꯅꯪ ꯕꯥꯎꯃꯩ ꯑꯗꯨꯝ ꯀꯩꯅꯣ ꯇꯧꯔꯤꯉꯩꯗ ꯅꯪꯉꯣꯟꯗꯅ ꯑꯃꯨꯛ ꯇꯥꯁꯤꯜꯂꯛꯇ ꯑꯗꯨꯒꯤ ꯅꯠꯇꯦ ꯑꯗꯨ ꯑꯗꯨꯝ ꯇꯧꯋꯤ ꯃꯥ ꯂꯥꯛꯁꯨ ꯂꯥꯛꯇ꯭ꯔꯦ ꯑꯗꯨꯒ ꯑꯗꯨꯝ ꯑꯗꯨ ꯂꯥꯛꯑꯒ ꯃꯥ ꯑꯗꯨꯝ ꯑꯩ ꯊꯕꯛꯁꯨ ꯑꯗꯨꯝ ꯇꯧꯃꯤꯟꯅꯁꯤ ꯍꯥꯏꯕꯅꯦꯕ ꯍꯥꯏꯗꯤ ꯂꯥꯏꯔꯤꯛ ꯄꯥꯊꯣꯛ ꯄꯥꯁꯤꯡꯗꯪ ꯑꯣꯏꯔꯣ ꯀꯩꯅꯣ ꯇꯧꯕꯒꯤꯁꯨ ꯃꯥꯅꯁꯨ ꯑꯩꯉꯣꯟꯗ ꯑꯗꯨꯝ ꯍꯩꯕꯅꯦꯕ ꯅꯪꯍꯣ ꯇꯧꯁꯤ ꯇꯧꯁꯤꯗꯤ ꯍꯥꯏꯔꯒ
ꯍꯣ ꯐꯩ ꯐꯩꯌꯦ ꯑꯗꯨꯗꯤ ꯍꯥꯏꯕꯗꯤ ꯆꯥꯕ ꯊꯛꯄ ꯈꯛꯇꯗ ꯄꯨꯟꯕ ꯅꯠꯇꯕꯀꯣ ꯑꯗꯨꯝ ꯂꯥꯏꯔꯤꯛ ꯀꯩꯀꯥ ꯍꯪ ꯈꯪꯗꯕ ꯇꯥꯊꯣꯛ ꯇꯥꯁꯤꯟ ꯇꯧꯅꯕꯗꯨꯁꯨ ꯑꯗꯨꯝ ꯐꯩꯌꯦꯕꯀꯣ ꯑꯗꯨꯃꯥꯏꯅꯕꯨ ꯇꯧꯔꯒꯗꯤ ꯌꯥꯝ ꯐꯩ ꯑꯗꯨ ꯐꯖꯕ ꯋꯥꯈꯜꯂꯣꯟꯗꯨꯗꯤ ꯅꯪꯅ ꯀꯔꯝꯅ ꯈꯜꯂꯝꯃꯤꯕꯅꯣ ꯑꯩ ꯂꯥꯝꯁꯤꯟꯕ ꯉꯝꯗ꯭ꯔꯦ ꯑꯩ ꯏꯃꯥꯟꯅꯕꯁꯦ ꯑꯗꯨꯝ ꯏꯄꯪ ꯄꯪꯅ ꯂꯩꯕꯤꯨꯔꯥ ꯈꯟꯕꯅꯦ ꯈꯤꯇꯪꯗꯤ ꯀꯣꯛꯇ ꯂꯩꯕꯗꯤ ꯃꯥꯜꯂꯦ ꯑꯗꯨꯕꯨꯗꯤ ꯂꯩꯗꯤ ꯂꯩꯔꯝꯒꯅꯤꯀꯣ ꯑꯩꯉꯣꯟꯗ ꯁꯨꯝ ꯈꯇꯛ ꯇꯧꯁꯤꯟꯅꯕ ꯑꯣꯏꯔꯝꯕꯁꯨ ꯌꯥꯏꯕꯀꯣ ꯑꯗꯣ ꯅꯣꯏꯒꯤ ꯄꯩꯈꯥ ꯅꯨꯡꯈꯥꯗꯤ ꯀꯌꯥꯝ ꯋꯥꯠꯂꯤꯒꯦ ꯀꯃꯥꯏꯅ ꯇꯧꯒꯦ
ꯑꯩ ꯋꯥꯠꯄꯁꯨ ꯋꯥꯠꯇ꯭ꯔꯦ ꯑꯗꯒꯤ ꯅꯛꯁꯨ ꯅꯛꯆꯤꯜꯂꯛꯑꯦ ꯑꯗꯨꯅ ꯁꯤ ꯄꯣꯠꯁꯤ ꯑꯃꯣꯏ ꯑꯃꯃꯝꯗꯣꯏ ꯊꯣꯛꯑꯒ ꯍꯥꯏꯇꯥꯔꯦ ꯍꯥꯏꯗꯤ ꯄꯩꯈꯥꯁꯨ ꯑꯣꯏꯔꯣ ꯀꯩꯅꯣꯁꯨ ꯑꯣꯏꯔꯣ ꯄꯨꯂꯞꯁꯤ ꯂꯣꯏ ꯊꯣꯛꯑꯒ ꯑꯃꯨꯛ ꯑꯦꯅꯥ ꯇꯥꯅ ꯑꯃ ꯑꯃ ꯀꯩꯅꯣ ꯇꯧꯒꯦ ꯇꯧꯔꯦ ꯑꯗꯨ ꯀꯩꯅꯣꯒꯤ ꯍꯧꯀꯤ ꯑꯄꯪꯕꯩꯒꯤ ꯋꯥꯗꯨꯗꯤ ꯑꯗꯨꯒꯤ ꯄꯥꯠ ꯅꯪꯅ ꯈꯤꯇꯪ ꯍꯦꯜꯂꯤꯦꯗ ꯑꯩꯉꯣꯟꯗꯒꯤ ꯑꯗꯨꯣ ꯑꯩ ꯁꯥꯎꯕꯗꯤ ꯁꯥꯎꯗꯦꯀꯣ ꯅꯪꯅ ꯍꯦꯟꯖꯔꯁꯨ
ꯍꯣꯏ ꯑꯗꯨꯅꯦ ꯄꯪꯕꯕꯨꯗꯤ ꯑꯩꯅꯕꯨꯗꯤ ꯈꯤꯇꯪ ꯍꯦꯟꯕ ꯃꯥꯜꯂꯦ ꯑꯗꯨꯔꯁꯨ ꯑꯩꯅ ꯈꯜꯂꯨꯕꯅ ꯑꯩꯒ ꯇꯤꯟꯅꯕ ꯏꯃꯥꯟꯅꯕꯅꯤꯅ ꯅꯪꯁꯨ ꯌꯥꯝ ꯀꯟꯅ ꯁꯤꯡꯉꯝꯗꯧ ꯃꯥꯜꯂꯨꯗꯕ ꯍꯥꯏ ꯇꯥꯔꯦ ꯑꯗꯣ ꯅꯪꯗꯤ ꯌꯥꯝ ꯁꯤꯡ ꯂꯩꯔꯝꯃꯦ ꯍꯥꯏꯕꯗꯤ ꯎꯝ ꯑꯩꯒ ꯑꯩꯒꯗꯤ ꯆꯥꯕ ꯊꯛꯄ ꯈꯛꯇꯪ ꯇꯧꯔꯒ ꯂꯩꯌꯦꯅ ꯀꯣ ꯑꯗꯣ ꯑꯇꯣꯞꯄ ꯃꯤꯒꯗꯤ ꯂꯥꯏꯔꯤꯛꯀ ꯄꯥꯃꯤꯟꯅꯗꯅ ꯈꯣꯠꯇꯅ ꯇꯧ ꯂꯩꯔꯝꯃꯦ ꯑꯗꯨ ꯑꯗꯨꯅꯤꯗ ꯍꯥꯏꯕꯗꯤ ꯑꯩꯅꯗꯤ ꯅꯪꯁꯦ ꯄꯪꯕꯒꯤ ꯑꯩꯒ ꯂꯦꯕꯦꯜꯗꯨ ꯃꯥꯟꯅꯕꯒꯤ ꯇꯤꯟꯅꯕ꯭ꯔꯥꯅ ꯈꯜꯂꯨꯕ ꯑꯗꯨꯒ ꯅꯪꯗꯤ ꯈꯤꯇꯪ ꯁꯤꯡ ꯂꯩꯔꯝꯃꯦꯕꯀꯣ ꯑꯩꯉꯣꯟꯗꯩꯗꯤ ꯍꯦꯟꯅ ꯑꯗꯨꯒꯤ ꯍꯥꯏꯕꯅꯤꯅ ꯑꯗꯨ ꯐꯩꯗ ꯑꯁꯕ ꯏꯃꯥꯟꯅꯕ ꯑꯃ ꯇꯤꯟꯅꯕ ꯍꯥꯏꯁꯦ ꯑꯩꯁꯨ ꯑꯗꯨꯝ ꯃꯇꯝ ꯑꯃꯗ ꯁꯤꯡꯉꯛꯄ ꯌꯥꯔꯤꯑꯕꯀꯣ ꯑꯗꯨꯅ ꯑꯩ ꯀꯩꯁꯨ ꯈꯟꯗꯦꯗ ꯑꯗꯨꯕꯨꯗꯤ ꯑꯗꯣ ꯆꯥꯛ ꯏꯁꯤꯡꯗꯤ ꯆꯥꯔꯛꯑꯕꯣ ꯄꯨꯡ ꯀꯌꯥꯗ ꯆꯥꯎꯗꯣꯏꯅꯣ ꯀꯃꯥꯏꯅ ꯇꯧꯕꯅꯣ
ꯑꯩ ꯀꯩꯅꯣꯝ ꯈꯛꯒꯦ ꯅꯪ ꯍꯧꯖꯤꯛ ꯀꯥꯏ ꯂꯩ
ꯑꯩꯁꯦ ꯍꯧꯖꯤꯛ ꯑꯩ ꯌꯨꯝꯗ ꯂꯩꯖꯩ ꯑꯩꯒꯤ ꯅꯨꯡꯁꯤꯔꯕ ꯌꯨꯝꯗ ꯂꯩꯖꯩ ꯑ ꯌꯨꯝ ꯃꯅꯨꯡꯗ ꯂꯩꯖꯩ ꯐꯨꯕꯤꯒꯦ ꯍꯥꯏꯔꯣ ꯑꯩꯁꯤꯕꯨ ꯀꯩꯒꯤꯅꯣ
ꯅ ꯃꯅꯨꯡ ꯇꯥꯗ꯭ꯔꯦꯕ ꯂꯣꯀꯦꯁꯟ ꯑꯝꯇꯪ ꯆꯦꯟꯖ ꯇꯧꯑꯣꯕꯅꯪ
ꯑꯩ ꯅꯠꯇꯦꯅꯦ ꯅꯪꯗꯨꯝ ꯃꯄꯥꯟ ꯊꯣꯛꯑ ꯌꯦꯡꯉꯨꯅꯦ ꯑꯗꯨꯗꯤ
ꯑꯩ ꯃꯄꯥꯟ ꯊꯣꯛꯑꯗꯤ ꯁꯨꯡꯇꯥ ꯇꯥꯔꯣꯏꯅꯪ
ꯅꯪ ꯀꯃꯥꯏꯅ ꯈꯪꯉꯤꯅꯣ ꯑꯗꯨꯗꯤ ꯇꯧꯁꯨ ꯇꯧꯗꯅ
ꯑꯗꯨ ꯅꯪ ꯍꯥꯏꯐꯦꯠꯇꯪ ꯆꯦꯟꯖ ꯇꯧꯧꯕ ꯌꯦꯡꯉꯣ ꯍꯥꯏꯕꯒꯤ ꯋꯥꯅꯤ
ꯑꯩꯈꯣꯏ ꯃꯄꯥꯟ ꯊꯣꯛꯑꯦ ꯑꯩꯈꯣꯏ ꯃꯄꯥꯟ ꯊꯣꯛꯑꯦ
ꯃꯄꯥꯟꯗꯅꯦ ꯑꯩꯅ ꯍꯧꯖꯤꯛ ꯂꯩꯁꯦ ꯑꯩꯅ ꯑꯣꯏꯔꯝꯃꯣꯏ ꯍꯥꯏꯕꯅꯤ ꯅꯪ ꯅꯪꯒꯤ ꯀꯩꯅꯣꯅ ꯑꯣꯏꯔꯝꯅꯤ ꯅꯪꯅ ꯃꯅꯨꯡꯗ ꯂꯩꯁꯤꯟꯕꯗꯨꯒꯤ ꯀꯥ ꯃꯅꯨꯡꯗ ꯑꯣꯏꯕꯗꯨꯒꯤ ꯅꯦꯠꯋꯥꯛ ꯐꯪꯗꯕ ꯑꯣꯏꯔꯝꯃꯁꯨ ꯌꯥꯏ
ꯑꯗꯨꯒꯤ ꯅꯠꯇꯦ ꯍꯣꯏꯁꯦ ꯈꯤꯇꯪ ꯀꯩꯅꯣ ꯇꯧꯔꯦ ꯍꯧꯁꯦꯅꯣ ꯇꯥ ꯅꯠꯇ ꯅꯠꯇ ꯑꯅ ꯍꯥꯏꯁ ꯑꯗꯨ ꯑꯦ ꯉꯔꯥꯡꯅꯦ ꯏꯃꯥꯟꯅꯕ ꯑꯩꯈꯣꯏ ꯑꯅꯤ ꯂꯥꯛꯑꯝꯃꯦꯕꯀꯣ ꯉꯔꯥꯡ ꯈꯔ ꯊꯦꯡꯉꯤꯗꯨꯅ ꯑꯃꯨꯛ ꯍꯥꯏꯗꯤ ꯂꯥꯏꯔꯤꯛ ꯄꯥꯊꯣꯛ ꯄꯥꯁꯤꯡꯗꯣ ꯑꯃꯨꯛ ꯑꯩ ꯉꯔꯥꯡ ꯈꯔ ꯊꯦꯡꯅꯁꯨ ꯈꯜꯂꯦ ꯋꯥꯔꯤꯕꯨ ꯀꯣ ꯃꯣꯏ ꯃꯕꯥꯅ ꯑꯩ ꯃꯃꯥꯅ ꯑꯅꯤ ꯂꯥꯛꯑ ꯑꯗꯨꯒ ꯃꯣꯏ ꯀꯩꯀꯩ ꯀꯔꯤ ꯄꯩꯈꯥꯒꯤ ꯃꯦꯟꯁꯤꯟꯕ ꯈꯣꯠꯁꯤ ꯈꯔ ꯇꯧꯃꯤꯟꯅꯁꯤ ꯍꯥꯏꯕ ꯑꯗꯨꯗ ꯁꯨꯝ ꯊꯦꯡꯈꯤ ꯁꯨꯝ ꯊꯦꯡꯈꯤ ꯍꯥꯏꯗꯤ ꯃꯣꯏꯒꯤ ꯑꯃꯨꯛ ꯑ ꯂꯩꯗꯦꯅ ꯄꯩꯈꯥꯗꯗꯤ ꯐꯣꯇꯣ ꯅꯨꯡꯗꯣ ꯏꯕ ꯈꯣꯠꯄ ꯈꯔ ꯌꯥꯎꯔꯛꯏ ꯑꯗꯒꯤ ꯑ ꯁꯣꯏ ꯃꯨꯛ ꯈꯥꯏꯔꯣ ꯑꯗꯒꯤ ꯈꯨꯕꯤ ꯁꯣꯏ ꯂꯩꯗꯅ ꯑꯗꯨ ꯄꯨꯂꯞ ꯇꯧꯔꯤꯉꯩ ꯈꯤꯇꯪ ꯊꯦꯡꯉꯕ ꯑꯗꯩ ꯃꯣꯏꯒ ꯑꯃꯨꯛ ꯇꯧꯃꯤꯟꯅꯔꯦ ꯑꯗꯩ ꯑꯃꯨꯛ ꯍꯜꯂ ꯃꯣꯏ ꯀꯥꯟꯅ ꯊꯦꯡꯅꯔꯁꯨ ꯑꯗꯨꯒ ꯑꯃꯨꯛ ꯃꯇꯝꯗ ꯈ꯭ꯔ ꯆꯠꯈꯔꯦ ꯍꯥꯏ ꯇꯥꯔꯦ ꯑꯗꯒꯤ ꯄꯨꯡ ꯅꯤꯄꯥꯟ ꯇꯥꯔꯦꯀꯣ ꯁꯨꯝ ꯍꯜꯂꯛꯄ ꯑꯗꯣꯋꯥ ꯑꯃꯨꯛ ꯑ ꯆꯥ ꯅꯨꯡ ꯊꯛꯁꯦꯅꯥ ꯑꯩꯅ ꯑꯩ ꯊꯛꯑꯔꯣꯏ ꯉꯔꯥꯡꯗꯤ ꯍꯣꯏ ꯑꯩ ꯉꯔꯥꯡꯁꯨꯝꯕꯤꯔꯝꯃꯦꯁꯣꯏꯒꯨꯝ ꯇꯧꯖꯤꯕꯅꯦ ꯑꯗꯨꯅ ꯇꯧꯗ꯭ꯔꯦ ꯑꯗꯣ ꯍꯜꯂꯛꯀꯥꯟ ꯑꯃꯨꯛ ꯊꯦꯡꯉ ꯑꯗꯣ ꯃꯥꯒ ꯑꯃꯨꯛ ꯁꯨꯝ ꯑꯦꯁ ꯑ ꯍꯧꯖꯤꯀꯤ ꯑꯉꯥꯡ ꯏꯃꯥꯟꯅꯕꯗꯣ ꯑꯉꯥꯡꯅꯤ ꯍꯥꯏꯔ ꯁꯨꯝ ꯏꯃꯥꯟꯅꯕ ꯂꯣꯏꯅꯕꯅꯤꯅ ꯁꯨꯝ ꯂꯣꯏꯅꯔꯛꯑꯦ ꯑꯗꯨꯅ ꯇꯥꯀꯣꯂꯥꯖꯤꯥꯅ ꯑꯃꯨꯛ ꯇꯧꯀꯥꯟ ꯃꯥꯄꯜ ꯃꯥꯄꯜ ꯈꯔ ꯍꯦꯜꯂ ꯇꯥꯔꯕ ꯑꯩꯁꯨ ꯃꯇꯝꯗꯣ ꯈꯔ ꯊꯦꯡꯉꯕ ꯉꯔꯥꯡꯗꯣ ꯑꯗꯨꯏ ꯆꯥꯛ ꯅꯣꯡꯉꯥꯗꯕ ꯉꯥꯏꯔꯅꯤ ꯑꯗꯩ ꯊꯦꯡꯈ꯭ꯔꯕꯅꯦꯕ ꯉꯔꯥꯡ ꯏ ꯄꯥꯎꯁꯨ ꯐꯥꯎꯅꯗ꯭ꯔꯦ
ꯑꯣ ꯍꯣꯏ ꯑꯗꯨꯕꯨꯗꯤ ꯌꯥꯏꯌꯦ ꯀꯩꯁꯨ ꯀꯥꯏꯗꯦ ꯅꯣꯡ ꯐꯥꯗꯣꯛ ꯍꯥꯏꯗꯤ ꯊꯕꯛ ꯑꯗꯨꯝ ꯂꯩꯔꯛꯄꯅꯤꯀꯣ ꯍꯣꯏ ꯐꯣꯝ ꯁꯃꯤꯠ ꯀꯩꯀꯥ ꯇꯧꯕꯁꯦ ꯌꯥꯝ ꯆꯪꯕꯅꯦ ꯍꯥꯏꯕꯗꯤ ꯐꯣꯇꯣꯗꯨꯁꯨ ꯄꯪꯀꯥꯞ ꯀꯥꯞꯁꯤꯟꯕ ꯌꯥꯗꯕꯗꯣ ꯑꯥ ꯃꯥꯒꯤ ꯁꯥꯏꯖꯅ ꯑꯁꯨꯛ ꯑꯣꯏꯒꯗꯕꯅꯤ ꯁꯥꯡꯕ ꯆꯥꯎꯕ ꯑꯁꯨꯛ ꯑꯣꯏꯒꯗꯕꯅꯦ ꯕꯦꯛꯒ꯭ꯔꯥꯎꯟ ꯑꯗꯨ ꯑꯣꯏꯒꯗꯕꯅꯦ ꯑꯗꯩ ꯁꯥꯏꯟ ꯇꯧꯕ ꯑꯗꯒꯤ ꯏꯝꯄ꯭ꯔꯦꯁꯟ ꯊꯝ ꯏꯝꯄ꯭ꯔꯦꯁꯟ ꯀꯩꯀꯥ ꯇꯧꯕꯒꯤ ꯑꯗꯨꯝ ꯆꯪꯕꯅꯦ ꯑꯗꯨ ꯃꯇꯝꯁꯦ ꯍꯥꯏꯕꯗꯤ ꯏꯔꯥꯏ ꯂꯥꯏꯅ ꯍꯦꯛꯇ ꯌꯥꯗꯕꯅꯦꯕ ꯑꯃꯗ ꯑꯃꯗ ꯑꯗꯨꯝ ꯄꯟꯕꯗ ꯍꯦꯛꯇ ꯇꯧꯕꯅꯦꯕꯀꯣ ꯑꯗꯣ ꯐꯔꯦ ꯐꯣꯝ ꯁꯞꯃꯤꯠ ꯇꯧꯕꯤꯕ ꯑꯣꯏꯔꯒꯗꯤ ꯑꯗꯨ ꯅꯪ ꯉꯁꯤ ꯆꯥꯛꯇꯤ ꯄꯨꯡ ꯀꯌꯥꯃꯨꯛꯇ ꯆꯥꯗꯣꯏꯅꯣ ꯀꯃꯥꯏꯟ ꯇꯧꯕꯅꯣ
ꯆꯥꯛꯁꯦ ꯑꯩ ꯉꯁꯤ ꯈꯤꯇꯪꯅꯤ ꯊꯦꯡꯗꯧ ꯃꯥꯜꯂꯦ ꯑꯩ ꯊꯦꯡꯗꯧ ꯃꯥꯜꯂꯦ ꯍꯥꯏꯗꯤ ꯍꯧꯖꯤꯛ ꯍꯧꯖꯤꯛꯇꯁꯨ ꯑꯩ ꯆꯥꯁꯤꯜꯂꯦ ꯑꯗꯒꯤ ꯑꯩ ꯒꯥꯑꯤ ꯆꯥꯕꯨꯗꯤ ꯆꯥꯗ꯭ꯔꯤ ꯁꯤ ꯅꯪ ꯄꯥꯎ ꯐꯥꯎꯅꯔꯒ ꯆꯥꯒꯦꯗꯤ ꯈꯜꯂꯝꯕꯅꯦꯕ ꯅꯪꯁꯨ ꯋꯥꯔꯤꯁꯦ ꯁꯥꯟꯅꯗꯁꯨ ꯀꯨꯏꯔꯦꯗ ꯑꯗꯨꯒ ꯀꯣꯐꯤꯁꯨ ꯊꯛꯑꯒ ꯁꯨꯝ ꯂꯣꯏꯁꯤꯜꯂꯒꯦ ꯍꯥꯏꯗ ꯑꯗꯨꯅ ꯈꯤꯇꯪꯗꯤ ꯊꯦꯡꯗꯧ ꯃꯥꯜꯂꯦ
ꯑꯗꯨ ꯆꯥꯕꯗꯤ ꯌꯨꯝꯗ ꯆꯠꯂꯒ ꯆꯥꯎꯗꯣꯏꯔꯣ ꯅꯠꯇ꯭ꯔꯒ ꯄꯣꯔꯛꯀꯗꯣꯏꯔꯣ ꯀꯃꯥꯏ ꯇꯧꯕꯅꯣ
ꯄꯨꯔꯛꯀꯦ ꯈꯜꯂꯤ ꯌꯨꯝꯗꯁꯨ ꯏꯊꯟꯗꯁꯨ ꯑꯣ ꯑꯣꯏꯔꯦ ꯉꯥꯏꯔꯦ ꯍꯥꯏꯇꯥꯔꯦ ꯑꯗꯨꯅ ꯄꯨꯔꯒ ꯑꯣꯏꯅ ꯆꯥꯔꯒꯦ ꯍꯥꯏꯅ ꯒ꯭ꯌꯥꯟ ꯇꯥꯗꯦ
ꯑꯣ ꯍꯣꯏ ꯑꯗꯣ ꯌꯦꯡꯉꯣ ꯑꯗꯨꯝ ꯍꯣꯔꯦꯟ ꯕꯥꯔꯣ ꯑꯃ ꯁ꯭ꯋꯥꯏꯗ ꯉꯥꯍꯥꯛ ꯄꯣꯊꯥꯕ ꯑꯣꯏꯅ ꯑꯗꯨꯝ ꯆꯥꯔꯁꯨ ꯌꯥꯏꯗꯅꯀꯣ ꯇꯥꯏꯃꯤꯡꯗꯣ ꯉꯍꯥꯛ ꯑꯗꯨꯝ ꯌꯨꯝ ꯐꯠ ꯆꯠꯂꯨꯔꯒ ꯄꯣꯔꯛꯑꯒ ꯑꯣꯏꯔꯁꯨ ꯆꯥꯔꯁꯨ ꯌꯥꯏꯗꯅꯀꯣ
ꯅꯪ ꯑꯃꯨꯛ ꯃꯇꯝ ꯀ꯭ꯌꯥ ꯍꯥꯏꯗꯣꯛꯀꯦ ꯍꯥꯏꯅꯣ
ꯑꯩꯕꯨꯗꯤ ꯄꯨꯡ ꯇꯔꯥ ꯁ꯭ꯋꯥꯏꯗ ꯍꯥꯏꯗꯣꯛꯀꯗꯣꯏꯅꯦ ꯉꯍꯥꯛ ꯂꯩꯔꯒꯕꯨꯗꯤ ꯂꯣꯏꯁꯤꯟꯕ ꯍꯧꯔꯗꯣꯏꯅꯦ ꯆꯥꯛ ꯏꯁꯤꯡ ꯆꯥꯔꯒ ꯏꯔꯨ ꯃꯥꯏꯊꯖꯔꯒ ꯑꯗꯣ ꯉꯁꯤ ꯈꯤꯇꯪ ꯊꯦꯡꯉꯤꯁꯤꯕꯨ ꯌꯥꯍꯧ ꯊꯦꯡꯈꯤꯕꯒꯤꯔꯣ ꯀꯃꯥꯏ ꯇꯧꯒꯦ
ꯑ ꯅꯠꯇꯦ ꯉꯔꯥꯡ ꯅꯍꯥꯟꯗꯩ ꯏꯁꯥꯁꯦ ꯁꯨꯝ ꯑꯩ ꯑꯃ ꯐ ꯅꯥꯏꯗꯕꯗꯣ ꯑꯃ ꯅꯤꯡꯖꯣꯟ ꯒꯤ ꯃꯄꯥ ꯍꯥꯏꯗꯣꯔꯥ ꯑꯁꯤꯗ ꯑꯗꯨꯝ ꯅꯥꯏ ꯍꯥꯏꯕꯗꯣ ꯑꯗꯨꯅꯁꯨꯅꯦꯕ ꯑꯗꯨ ꯍꯧꯒꯠꯄꯁꯨ ꯊꯦꯡꯉꯦ ꯑꯗꯩ ꯑꯈꯣꯏ ꯃꯥꯁꯨ ꯃꯁꯥꯁꯨ ꯈꯤꯇꯪ ꯑꯃꯨꯛ ꯈꯤꯇꯪ ꯅꯨꯡꯉꯥꯏꯔꯝꯗꯦ ꯍꯥꯏꯕ꯭ꯔꯥ ꯑꯗꯨꯅ ꯇꯧꯔꯦ ꯍꯥꯏ ꯇꯥꯔꯦ ꯕꯣꯠꯇ
ꯑꯣ ꯍꯣꯏ ꯑꯗꯨꯕꯨꯗꯤ ꯏꯁꯥ ꯉꯝꯗ꯭ꯔꯒꯗꯤ ꯐꯖꯅ ꯄꯣꯊꯥꯕꯗꯤ ꯐꯩ ꯍꯥꯏꯕꯗꯤ ꯂꯩꯗꯅ ꯅꯥꯔꯤꯉꯩꯗꯨꯗꯁꯨ ꯑꯃꯨꯛ ꯑꯥ ꯀꯩꯅꯣ ꯀꯩꯅꯣꯃꯨꯛ ꯇꯧꯁꯤꯜꯂꯒꯗꯤ ꯄꯣꯊꯥꯕꯒꯤ ꯃꯇꯝꯗꯣ ꯐꯖꯅ ꯄꯤꯗ꯭ꯔꯒꯗꯤ ꯏꯁꯥꯒꯤ ꯀꯩꯅꯣ ꯃꯌꯥꯝꯗꯨꯁꯨꯔꯤ ꯀꯕꯔꯤ ꯇꯧꯕꯗ ꯈꯤꯇꯪ ꯋꯥꯠꯂꯤꯗꯅꯀꯣ ꯑꯗꯨꯅ ꯐꯖꯅ ꯄꯣꯊꯥꯕꯤꯔꯒ ꯇꯧꯕꯅꯕꯨꯗꯤ ꯐꯩ ꯍꯣꯏ ꯑꯗꯨꯗꯤ ꯅꯪ ꯕ꯭ꯔꯦꯛꯐꯥꯁꯁꯨ ꯆꯥꯗ꯭ꯔꯤ ꯍꯥꯏꯔꯃꯤꯅ ꯆꯥꯊꯣꯛꯅꯕ ꯇꯧꯔꯣ ꯑꯗꯨꯒ ꯉꯥꯏꯍꯥꯛ ꯄꯥꯊꯣꯛꯑꯣ ꯂꯥꯏꯔꯤꯛꯇꯨꯁꯨ ꯑꯗꯨꯃꯥꯏꯅ ꯇꯧꯕꯅ ꯐꯔꯅꯤ ꯅꯠꯇ꯭ꯔꯥ
ꯎꯝ ꯑꯣ ꯇꯣ ꯇꯣꯁ